ꯎꯝ ꯑꯩꯅ ꯇꯧꯕ ꯃꯇꯝꯗꯗꯤ ꯌꯥꯗꯕ ꯅꯪꯅ ꯇꯧꯕ ꯃꯇꯝꯗꯗꯤ ꯌꯥꯕ
ꯌꯥꯕ ꯑꯩꯁꯦ ꯃꯃꯥꯡꯗꯗꯤ ꯌꯥꯔꯝꯗꯦꯕꯀꯣ ꯍꯧꯖꯤꯛ ꯅꯪꯕꯨꯇꯧ ꯀꯦ ꯍꯥꯏꯅ ꯃꯦꯠꯄ ꯃꯇꯝꯗ ꯌꯦꯔꯨꯝ ꯑꯃ ꯆꯣꯡꯊꯣꯛꯈ꯭ꯔꯦ ꯈꯪꯕ꯭ꯔꯥ ꯌꯦꯔꯨꯝ ꯆꯣꯡꯊꯣꯛꯈ꯭ꯔꯕ ꯃꯇꯨꯡꯗ ꯌꯥꯔꯛꯏꯅꯤ
ꯅꯥꯁ ꯇꯜꯂꯦꯗ ꯅꯪꯁꯤꯁꯨ ꯍꯦꯛꯇ ꯍꯥꯏ ꯍꯥꯏꯖꯤꯜꯂꯛꯏ
ꯑꯁꯦꯡꯕꯅꯦ ꯑꯩꯒꯤ ꯌꯦꯔꯨꯝꯗꯤ ꯌꯥꯝ ꯌꯥꯝꯈ꯭ꯔꯦ
ꯑꯗꯨꯃꯥꯏ ꯇꯧꯒꯅꯨ ꯇ꯭ꯔꯥꯏ ꯄꯪꯇꯧ ꯇꯧꯒꯅꯨ ꯅꯪꯗꯣ
ꯌꯥꯏ ꯑꯁ ꯑꯗꯨ ꯑꯗꯨ ꯃꯦꯠꯇ꯭ꯔꯕ ꯁꯨꯡꯌꯥ ꯌꯥꯗ꯭ꯔꯦ ꯑꯩꯗꯤ ꯇꯧꯕꯁꯨ ꯌꯥ ꯌꯥꯗꯦ ꯑꯗꯨꯝ ꯃꯦꯠꯂꯗꯤꯀꯣ ꯌꯥꯏꯌꯦ
ꯌꯦꯔꯨꯝꯗꯨꯕꯨ ꯐꯕꯩ ꯐꯥꯕꯒꯤꯔꯣ ꯌꯦꯔꯨꯝꯗꯣ ꯐꯠꯇꯕꯩꯅꯦ ꯌꯦꯔꯨꯝ ꯊꯣꯛꯏꯗꯣ
ꯑꯁ ꯈꯪꯗꯦ ꯑꯗꯨ ꯑꯗꯨ ꯇꯥꯐꯝ ꯊꯣꯛꯑꯦꯕ ꯑꯗꯨ ꯍꯦꯛ ꯃꯦꯠꯇ꯭ꯔꯕ ꯁꯨꯡꯇꯧ ꯇꯧꯕ ꯌꯥ ꯑꯇꯣꯞꯄ ꯑꯣꯏꯔꯁꯨꯀꯣ ꯑꯁ ꯌꯥꯗꯦ
ꯌꯦꯔꯨꯝꯗꯣ ꯊꯣꯛꯍꯟꯒꯅꯨ ꯑꯩꯅꯥ ꯍꯥꯏꯔꯤꯕ ꯃꯊꯪꯗꯗꯤ ꯌꯦꯔꯨꯝ ꯊꯣꯛꯍꯟꯗꯅꯤꯉꯥꯏ ꯒ꯭ꯌꯥꯟ ꯇꯥꯎ
ꯑꯁ ꯑꯩ ꯌꯦꯔꯨꯝ ꯌꯥꯝ ꯌꯥꯝꯒ꯭ꯔꯦ
ꯌꯦꯔꯨꯝ ꯌꯥꯝꯕꯁꯨ ꯍꯥꯎꯕꯅꯤꯗ ꯀꯔꯤꯗ ꯎꯄꯥꯏ ꯂꯩ ꯌꯦꯔꯨꯝꯗꯣ ꯍꯥꯎꯋꯦ ꯍꯥꯏꯕ ꯅꯪ ꯈꯪꯕ ꯅꯠꯇ꯭ꯔꯣ
ꯈꯪꯉꯦ ꯈꯪꯉꯦ ꯑꯗꯨꯕꯨ ꯑꯩ ꯌꯦꯔꯨꯝꯗꯤ ꯆꯥꯅꯤꯡꯗꯦꯗ ꯍꯩꯅꯗꯦ
ꯑꯣ ꯌꯦꯔꯨꯝꯗꯤ ꯀꯩꯅꯣꯗꯣ ꯑꯉꯧꯕꯗꯣ
ꯍꯣꯏꯅꯦ ꯍꯣꯏꯅꯦ ꯑꯩ ꯄꯨꯛꯁꯦ ꯌꯥꯗꯦꯅꯦ
ꯑꯉꯧꯕꯅ ꯍꯥꯎꯋꯦ ꯍꯥꯏꯌꯦ ꯃꯤ ꯈꯔꯒꯤꯗꯤ ꯑꯩꯗꯤ ꯑꯉꯧꯕꯗꯣ ꯍꯥꯎꯇꯕ
ꯑꯁ ꯌꯦꯔꯨꯝ ꯍꯥꯏꯒꯦꯔꯥ ꯍꯥꯏꯔꯣꯏꯒꯦꯔꯥ ꯈꯪꯗꯦ ꯑꯩ ꯌꯦꯔꯨꯝꯒꯨꯝꯕ ꯆꯥꯔꯦ ꯃꯣꯏꯁꯦ ꯄꯪ ꯊꯣꯛ ꯊꯣꯛꯑꯦ ꯈꯪꯉꯦ ꯅꯠꯇ꯭ꯔꯣ ꯅꯣꯏ
ꯃꯣꯏꯁꯨ ꯊꯣꯛꯄ ꯅꯨꯡꯉꯥꯏꯕꯅꯦ ꯍꯥꯏꯕꯗꯤ ꯋꯥꯏ ꯁꯪꯕꯅꯦ ꯃꯣꯏ ꯊꯣꯛꯈ꯭ꯔꯗꯤꯑꯣ
ꯌꯥꯝ ꯀꯟꯗꯦ ꯀꯟꯗꯦ ꯍꯥꯏꯕ ꯅꯣꯏ ꯈꯪꯉꯤ ꯅꯠꯇ꯭ꯔꯣ
ꯑꯥ ꯑꯗꯨꯅꯦ ꯃꯣꯏ ꯊꯣꯛꯄꯁꯨ ꯅꯨꯡꯉꯥꯏꯌꯦ
ꯈꯥꯡꯉꯒ ꯂꯩꯕꯗꯣ ꯋꯥꯏꯌꯦꯕ ꯌꯥꯝꯅ ꯍꯨꯃꯥꯡ ꯀꯥꯏꯌꯦꯕ
ꯎꯝ ꯅꯨꯡꯉꯥꯏꯕꯅꯦ ꯑꯩꯗꯤꯀꯣ ꯉꯔꯥꯡꯗꯣ
ꯑꯥ
ꯏꯃꯥꯟꯅꯕꯤ ꯀꯩꯅꯣ ꯇꯧꯕ ꯑꯗꯨꯒꯤ ꯃꯣꯏ ꯊꯣꯛꯄꯤꯈ꯭ꯔꯕ
ꯑꯣ
ꯑꯗꯨꯒ ꯀꯩꯅꯣ ꯇꯧꯋꯦ ꯃꯥꯗꯣ ꯍꯦꯛꯃꯟꯗ꯭ꯔꯣ ꯑꯩꯉꯣꯟꯗ ꯑꯣꯜꯂꯒ ꯃꯣꯏ ꯊꯣꯛꯏ ꯁꯤꯗꯤ ꯍꯥꯏꯕ
ꯑꯥ
ꯑꯩꯅ ꯑꯁ ꯎꯄꯥꯏ ꯂꯩꯇꯦ ꯍꯥꯏꯕꯤꯕ ꯅꯝꯅꯤꯡꯕ꯭ꯔꯣ ꯍꯥꯏꯕꯤꯕ ꯑꯩꯅ ꯃꯨꯛ
ꯑꯥ
ꯌꯥꯝ ꯎꯁꯤꯠꯇꯦ ꯍꯥꯏꯌꯦ ꯎꯁꯤꯠ ꯇꯕ ꯎꯁꯤꯠꯇꯕꯒꯤ ꯅꯠꯇꯤꯌꯦ ꯑꯩꯗꯤ ꯑꯗꯨꯝ ꯊꯣꯛꯒꯟꯕꯅꯦ ꯍꯥꯏꯅꯤꯡꯕ ꯑꯩꯅ
ꯏꯀꯥꯏꯌꯦ ꯕꯨꯏ ꯈꯔꯗꯤ ꯃꯤ ꯈꯔꯗꯤ ꯏꯀꯥꯏꯗꯕꯁꯨꯂꯩꯀꯣ ꯑꯩꯈꯣꯏꯗꯤ ꯏꯀꯥꯏꯕ ꯈꯔ ꯐꯥꯎꯋꯦ
ꯈꯣꯏꯗꯤ ꯏꯀꯥꯏꯗꯦ ꯏꯃꯥꯟꯅꯕꯤ ꯈꯣꯏꯗꯗꯤ ꯅꯨꯄꯥ ꯈꯣꯏꯗꯗꯤ ꯈꯔ ꯏꯀꯥꯏꯒꯗꯧꯕ ꯃꯥꯜꯂꯦꯀꯣ ꯍꯥꯏꯕꯗꯤ ꯈꯪꯅꯗꯕ ꯑꯣꯏꯔꯗꯤ
ꯍꯣꯏꯅꯦ ꯑꯗꯨꯕꯨꯗꯤ ꯏꯃꯥꯟꯅꯕꯤꯁꯤꯡꯅꯗꯤ ꯑꯩꯁꯨ ꯏꯀꯥꯏꯗꯦ ꯄꯥꯡꯊꯣꯛ ꯊꯣꯛꯑꯦ ꯕꯣꯛ ꯕꯣꯛ ꯊꯣꯛꯏꯗꯨꯗꯤ
ꯑꯗꯨꯒꯨꯝꯕ ꯃꯤꯁꯨ ꯂꯩꯕ ꯑꯣꯏꯔꯦ
ꯑ ꯂꯩꯌꯦ ꯍꯪꯉꯣꯏ ꯈꯣꯡꯉꯦ
ꯑꯧ ꯍꯪꯉꯣꯏꯗꯣ ꯑꯩꯅ ꯈꯥꯝꯕ ꯌꯥꯕꯥ ꯅꯠꯇꯦ
ꯈꯣꯡꯉꯦ
ꯇꯅ ꯇꯅꯔꯒ ꯈꯣꯡꯕꯅꯦ ꯐꯪꯉꯣꯏꯗꯤ ꯑꯩꯅ ꯑꯣꯏ ꯑꯩꯅ ꯍꯥꯏꯕꯁꯨ ꯌꯥꯔꯣꯏ
ꯏꯁꯤꯡ
ꯏꯁꯤꯡ ꯏꯁꯤꯡ ꯂꯥꯛꯀꯥꯗꯧ ꯃꯥꯜꯂꯦ ꯍꯣꯔꯦꯟ ꯏꯁꯤꯡꯒꯤ ꯃꯐꯝꯗꯅꯤꯅ ꯑꯗꯨꯒꯤ ꯍꯪꯉꯣꯏ ꯈꯣꯡꯔꯤꯕ ꯅꯨꯡꯗꯥꯡꯗꯤ ꯑꯥꯗꯁꯨ ꯆꯠꯄ ꯌꯥꯗꯝꯁꯤꯅ
ꯖꯥꯠ ꯖꯥꯠꯅꯤꯀꯣ
ꯃꯥꯈꯣꯟꯗꯣ ꯌꯥꯝ ꯀꯟꯕ꯭ꯔꯣ
ꯍꯣꯏ ꯀꯜꯂꯦ
ꯎꯝ ꯅꯏꯈꯣ ꯑꯗꯨꯗꯤꯀꯣ
ꯎꯝ
ꯊꯡꯉꯣꯏꯗꯣ ꯑꯩꯅ ꯁꯥꯎꯅꯤꯡꯗꯅ ꯅꯨꯡ ꯊꯥꯔꯨꯒꯤꯒꯦ
ꯈꯣꯡꯒꯅꯨꯅ ꯅꯨꯡ ꯊꯔꯨꯒꯤꯒꯦ ꯑꯝꯇ
ꯍꯣꯏ ꯊꯥꯎ ꯊꯥꯎꯑꯣ
ꯊꯥꯒꯦꯗꯧꯕꯅꯦ ꯍꯦꯛꯇ ꯊꯥꯔ ꯂꯣꯏꯔꯦ ꯃꯣꯏꯅ ꯍꯦꯛꯇ ꯇꯧ ꯃꯣꯏꯅ ꯍꯦꯛꯇ ꯉꯝꯕ ꯌꯥꯕ꯭ꯔꯣ
ꯍꯣꯏ ꯉꯝꯕ ꯌꯥꯗꯦ
ꯈꯔ ꯐꯔꯕꯣ ꯈꯗꯤ
ꯍꯧꯖꯤꯛ ꯐꯠꯇꯦ ꯍꯥꯏꯔꯁꯨ ꯎꯄꯥꯏ ꯂꯩꯇ꯭ꯔꯦ
ꯎꯄꯥꯏ ꯂꯩꯇꯦ ꯄꯥꯏꯔꯛꯀꯦ
ꯑꯩꯅ ꯈꯥꯝꯕ ꯌꯥꯕ ꯄꯣꯠ ꯅꯠꯇꯦꯕ ꯑꯗꯨꯒꯤ
ꯍꯣꯏ ꯆꯨꯝꯃꯤꯅꯦ
ꯑꯗꯨꯒꯤ ꯎꯄꯥꯏ ꯂꯩꯇ꯭ꯔꯦꯀꯣ ꯍꯥꯏ ꯍꯥꯏꯕꯤꯔꯨꯅꯨ ꯍꯧꯖꯤꯛꯇꯤꯀꯣ ꯁꯥꯎꯅꯤꯡꯉꯁꯨ ꯅꯆꯤꯟꯗꯣ ꯌꯣꯠ ꯌꯣꯠꯂꯒ ꯂꯩꯔꯣꯀꯣ
ꯎꯝ ꯍꯣꯏ ꯍꯣꯏ ꯍꯣꯏ ꯑꯗꯨꯃꯥꯏꯅ ꯇꯧꯕ ꯇꯥꯔꯦ ꯎꯝ ꯍꯣꯏꯅꯦ ꯅꯪ ꯆꯛ ꯆꯥꯗ꯭ꯔꯤꯕꯣ
ꯂꯩꯈ꯭ꯔꯣ ꯍꯥꯏꯕ ꯁꯥꯎꯅꯤꯡꯉꯁꯨ ꯁꯥꯎꯕ ꯌꯥꯗꯦ ꯑꯩ ꯑꯁꯤꯗꯤ ꯃꯥꯅ ꯅꯠꯇꯦ ꯃꯥꯒꯤ ꯃꯔꯥꯟ ꯅꯠꯇꯦ ꯈꯟꯖꯤꯜꯂꯒ ꯀꯣ ꯗꯨꯃꯥꯏꯟ ꯇꯧꯕꯤꯔꯣ ꯍꯥꯏꯕ ꯑꯗꯣ ꯑꯈꯣꯏ ꯌꯨꯝ ꯃꯅꯥꯛꯒꯤ ꯅꯨꯄꯥꯗꯤ ꯋꯥꯔꯤ ꯁꯥꯟꯅꯗ꯭ꯔꯕꯣ
ꯑꯁ ꯃꯥꯅꯗꯤꯀꯣ ꯁꯨꯛ ꯇꯧ ꯇꯧꯔꯛꯇꯦ ꯑꯃꯔꯛꯇꯤ ꯇꯧꯔ‌ꯦ ꯗꯣ ꯑꯁ
ꯃꯥꯗꯣ ꯃꯥꯒꯤ ꯇꯧꯕ ꯌꯥꯗ꯭ꯔꯦ ꯍꯥꯏꯕꯅꯦ
ꯑꯣ ꯑꯣ ꯑꯗꯨꯒꯤ ꯑꯣꯏꯕ ꯃꯥꯜꯂꯦ ꯈꯪꯗꯦ
ꯎꯝ ꯍꯧꯖꯤꯛꯇꯤ ꯇꯧꯔꯑꯥꯕꯣ
ꯍꯧꯖꯤꯛꯇꯤ ꯑꯩꯁꯦ ꯑꯇꯣꯞꯄꯗ ꯑꯗꯨꯝ ꯇꯧꯋꯦ
ꯃꯥꯗꯣ ꯋꯥ ꯉꯥꯡ ꯋꯥꯉꯥ ꯃꯥ ꯋꯥ ꯉꯥꯡꯃꯟꯕꯒꯤꯀꯣ ꯋꯥ ꯉꯥꯡꯕꯁꯨ ꯌꯥꯝ ꯋꯥꯏ ꯍꯥꯏꯌꯦ ꯃꯥꯗꯣ ꯋꯥꯔꯤ ꯁꯥꯟꯅꯕ ꯗꯨꯒꯤ ꯋꯥꯔꯤ ꯁꯥꯟꯅꯕꯗꯣ ꯍꯦꯟꯖꯤꯟꯃꯟꯕꯤꯒꯤ ‌ ꯑꯁ ꯑꯩꯗꯤ ꯋꯥ ꯉꯥꯡꯕ ꯐꯥꯎ ꯑꯥ ꯋꯥꯏꯍ‌ꯦ ꯍꯥꯏꯕ ꯃꯅꯥ ꯍꯥꯏꯕ ꯋꯥꯁꯤꯜꯂꯛ ꯑꯗꯨꯒꯤ ꯉꯥꯛꯇꯪ ꯄꯣꯊꯥꯈꯤꯒꯦ ꯀꯥꯏꯟ ꯇꯧꯕꯅꯦ ꯃꯥꯗꯤ ꯃꯔꯛ ꯃꯔꯛꯇ
ꯑ ꯌꯥꯝ ꯐꯨꯅꯤꯡꯗ꯭ꯔꯣ
ꯃꯥꯗꯤ ꯃꯥꯁꯨ ꯋꯥꯗꯤ ꯂꯩꯇꯕꯅꯦ ꯂꯦꯞꯇꯕꯅꯦ ꯃꯥꯁ ꯃꯥ ꯀꯣꯏꯕ ꯆꯠꯈ꯭ꯔꯅꯤ ꯍꯥꯏꯕꯅꯦ ꯗꯦꯠ ꯅꯥꯏꯟꯗ
ꯑꯣꯑꯣ ꯃꯄꯥꯜꯂꯝꯕꯗꯔ ꯑꯣꯏ
ꯑꯗꯣ ꯅꯅꯥꯎ ꯅꯨꯄꯤ ꯂꯩꯐꯝꯗꯣ
ꯑꯥ ꯑꯥ
ꯑꯗꯨꯗ ꯆꯠꯀꯅꯤ ꯍꯥꯏꯕꯅꯤ ꯍꯥꯏꯍꯧꯕꯅꯤ
ꯑꯣ ꯑꯣ ꯍ‌ꯣ ꯍꯣ
ꯅꯨꯡꯉꯥꯏꯕꯅꯦ ꯃꯣꯏꯁꯨ ꯑꯇꯣꯝꯕꯅꯤꯅꯀꯣ
ꯑꯥ
ꯑꯇꯣꯝꯕꯅꯤꯅ ꯃꯣꯏꯁꯨ ꯑꯄꯥꯝꯕꯗꯣ ꯍꯦꯛꯇ ꯇꯧꯕꯤꯕ ꯍꯥꯏꯕ ꯇꯥꯔꯦꯀꯣ ꯃꯃꯥ ꯃꯄꯥꯈ‌ꯣꯏꯅꯀꯣ
ꯄꯩꯁꯥ ꯄꯥꯏꯕꯒꯤꯅꯤꯗ ꯑꯗꯨꯗꯤ
ꯑ ꯍꯣꯏ ꯑꯗꯨꯕꯨꯗꯤ ꯑꯣꯏꯌꯦ ꯍꯣꯏ ꯆꯨꯝꯃꯤꯟꯗꯤ ꯆꯨꯝꯃꯦꯕ ꯅꯣꯏꯗꯣ ꯀꯩ ꯏꯟꯖꯥꯡ ꯆꯥꯔꯒꯦ
ꯑꯦꯁꯦ ꯍꯋꯥꯏ ꯆꯝꯄꯨꯠ ꯆꯥꯔꯦ
ꯍꯋꯥꯏꯕꯨ ꯆꯝꯐꯨꯠ ꯆꯥꯅꯕ꯭ꯔꯣ
ꯃꯨꯁ‌ꯣꯔꯤꯗꯣ ꯆꯤꯡ ꯆꯤꯡ ꯍꯥꯞꯄꯣ ꯑꯗꯨꯒ ꯑꯁ ꯑꯗꯨꯝ ꯒꯨꯠ ꯒꯨꯠ ꯌꯣꯠꯄ ꯑꯁ ꯌꯥꯝ ꯍꯥꯎꯔꯦ ꯍꯥꯎꯔꯦ
ꯑꯣ ꯑꯩꯖꯨ ꯈꯪꯉꯦ ꯑꯗꯨ ꯍꯣꯏ ꯍꯥꯎꯕꯅꯤꯅꯦ ꯆꯝꯐꯨꯠ ꯆꯥꯕ ꯑꯗꯨ ꯆꯝꯐꯨꯠ ꯈꯛꯇ ꯆꯥꯕꯗꯤ ꯍꯥꯎꯇꯕꯅꯦꯕ ꯑꯇꯣꯞꯄ ꯑꯪ ꯈꯔ ꯃꯊꯦꯜ ꯈꯔ ꯑꯃ ꯑꯅꯤ ꯍꯥꯞꯄꯗꯤ ꯗꯨꯝ ꯍꯥꯎꯕꯅꯦ
ꯑꯗꯨ ꯌ‌ꯦꯔꯨꯝꯕꯨꯗꯤ ꯂꯩꯕ ꯑꯗꯨꯒ ꯏꯔꯣꯟꯕꯁꯨ ꯇꯧꯋꯦꯕ ꯑꯗꯨꯗꯤ ꯑꯩ ꯆꯥꯗꯦ
ꯑꯣ ꯅꯪꯗꯤ ꯑꯆꯝꯕ ꯄꯥꯝꯕ ꯍꯥꯏꯕ ꯇꯥꯔꯦ ꯑꯗꯨꯗꯤ
ꯍ‌ꯣꯏ
ꯑꯆꯝꯕ ꯄꯥꯝꯕ ꯃꯤꯅꯦꯕ ꯅꯪꯅ ꯁꯤꯟꯕ ꯍꯩꯔꯗꯤ
ꯍꯣꯏ ꯉꯥꯛꯇꯅꯦ ꯑꯗꯨ ꯍꯥꯏꯔꯒ ꯑꯁꯤ ꯑꯈꯣꯏ ꯈꯨꯟꯒꯤ ꯀꯩꯅꯣꯗꯣ ꯑ ꯀꯔꯤ ꯑꯕ ꯅꯨꯄꯤꯔ ꯅꯨꯄꯥꯔ ꯈꯪꯗꯕ ꯃꯣꯏꯒꯤ ꯀꯥꯡꯕꯨꯗ ꯌꯥꯎꯕ ꯃꯈꯣꯡꯒꯁꯦ ꯑꯗꯨꯝ ꯁꯤꯌꯧ ꯁꯤꯌꯧ ꯂꯥꯎꯕ ꯑꯃ ꯂꯩ ꯈꯔ ꯈꯔ ꯃꯝꯇꯛ ꯇꯧꯕ ꯀꯨꯆꯨꯒꯁꯦ ꯈꯔ ꯃꯨꯇꯛ ꯇꯧꯕ ꯂꯩꯗꯥꯏꯅꯦ
ꯑꯥ ꯂꯩꯕꯅꯦ ꯂꯩꯕꯅꯦ
ꯑꯗꯨꯗ ꯑꯥ ꯏꯕꯥꯅꯤ ꯉꯁꯥꯏ ꯁꯟꯅꯩꯑꯕ ꯑꯥ ꯀꯩ ꯏꯟꯖꯥꯡ ꯆꯥꯒꯦ ꯑꯩꯅ ꯍꯪꯕ ꯃꯥꯅ ꯍꯋꯥꯏ ꯃꯅꯥ ꯆꯝꯐꯨꯠ ꯆꯥꯏꯌꯦ ꯍꯥꯏꯌꯦ ꯑꯩꯅ ꯁꯨꯃꯥꯏ ꯍꯥꯏꯕꯤꯕ ꯍꯋꯥꯏ ꯆꯝꯐꯨꯠ ꯃꯅꯥ ꯆꯥꯕꯗꯤ ꯐꯕꯅꯦ ꯑꯥ ꯀꯨꯆꯨꯁꯨ ꯁꯦꯡꯂꯛꯀꯅꯤꯌꯦ ꯍꯥꯏꯕ ꯃꯥꯅ ꯍꯥꯏ ꯑꯩꯕꯨ ꯉꯧꯔꯛꯀꯗ꯭ꯔꯥꯅꯦ
ꯑꯩꯕꯨ ꯉꯧꯔꯀꯗ꯭ꯔꯥꯅ ꯌꯥꯝ ꯃꯝꯃꯦ ꯍꯥꯏꯗꯤꯅ ꯌꯥꯝ ꯃꯝꯃꯦ ꯀꯨꯆꯨꯗꯣ
ꯃꯥꯗꯤ ꯃꯨꯕꯒꯤ ꯑꯗꯨꯝ ꯀꯩꯅꯣ ꯇꯧꯔꯝꯅꯤꯅ ꯉꯧꯁꯨ ꯉꯧꯅꯤꯡꯉꯝꯅꯤ ꯃꯣꯏꯁꯨ ꯑꯩꯁꯨ ꯋꯥꯔꯤ ꯁꯥꯟꯅꯩꯌꯦ ꯃꯥꯒꯤ ꯃꯥꯒ ꯑꯩꯅꯀꯣ ꯄꯨꯟꯁꯤꯒꯤ ꯄꯨꯟꯁꯤ ꯍꯥꯏꯁꯦ ꯈꯨꯕꯥꯛ ꯈꯨꯅꯝꯅꯤ ꯀꯥꯏꯅ ꯍꯥꯏꯕꯤꯈꯤꯝꯅꯤ ꯌꯥꯝ
ꯎꯝ
ꯅꯨꯡꯉꯥꯏꯅ ꯂꯩꯊꯣꯛꯀꯗꯝꯅꯤ ꯌꯥꯝ ꯋꯥꯍꯟꯒꯅꯨ ꯏꯁꯥ ꯐꯅꯤꯡꯉꯥꯏ ꯍꯥꯟꯅ ꯇꯧ ꯀꯥꯏꯅꯀꯣ
ꯌꯥꯝ ꯉꯥꯡꯕꯤꯈ꯭ꯔꯕꯅꯦ ꯃꯥꯕꯨ ꯏꯅꯥꯎꯅꯨꯄꯥꯗꯧꯅꯀꯣ ꯍꯥꯏꯕꯗꯤ ꯃꯣꯏꯁ ꯃꯥ ꯃꯣꯏ ꯏꯃꯨꯡꯗꯨ ꯃꯥꯅ ꯄꯨꯔꯤꯝꯅꯤꯗꯅ ꯑꯉꯥꯡ ꯑꯣꯏꯔ ꯑꯉꯥꯡ ꯑꯣꯏꯖꯔꯁꯨ ꯃꯥꯁꯦ ꯍꯣꯏ ꯑ ꯑꯗꯨ ꯑꯉꯥꯡ ꯑꯣꯏꯖꯔꯁꯨ ꯃꯥꯗꯣ ꯈꯔ ꯋꯥꯔꯕꯅꯦꯕ ꯏꯃꯨꯡ ꯄꯨꯕ ꯍꯥꯏꯕꯖꯦ
ꯍꯣꯏ
ꯑꯗꯨꯏ ꯑꯗꯨꯒ ꯍꯣꯏ ꯍꯌꯦꯡꯋꯥꯏ ꯅꯨꯡꯉꯥꯏꯕ ꯂꯥꯛꯀꯅꯤ ꯃꯤꯑꯣꯏꯕ ꯍꯥꯏꯁꯦ ꯑꯗꯨꯒꯤ ꯂꯣꯏꯅ ꯍꯤꯡ ꯅꯣꯡꯃꯗꯤ ꯅꯨꯡꯉꯥꯏꯈꯤꯅꯤ ꯍꯥꯏꯒꯤ ꯍꯥꯏꯕꯒꯤ ꯑꯁꯥꯗ ꯂꯣꯏꯅ ꯍꯤꯡꯅꯕ ꯉꯥꯛꯇꯅꯤ ꯑꯗꯨꯃꯥꯏꯅ ꯈꯜꯂꯣ ꯈꯟꯗꯣꯛꯑꯣ ꯍꯥꯏꯕ ꯑꯩꯅꯀꯣ ꯑꯗꯨꯃꯥꯏꯅ ꯄꯥꯎꯇꯥꯛꯇꯣ ꯄꯤꯕꯤꯔꯕ
ꯑꯣ ꯃꯥꯥꯂꯣꯁꯟ ꯈ꯭ꯔꯦ
ꯑꯥ ꯃꯥ ꯂꯧꯁꯤꯟꯕ꯭ꯔꯥ ꯂꯧꯁꯤꯟꯗꯕ꯭ꯔꯥꯗꯤ ꯈꯪꯗꯦꯕ ꯎꯝ ꯎꯝ ꯆꯨꯝꯃꯦ ꯆꯨꯝꯃꯦ ꯑꯗꯨꯝꯗꯤ ꯍꯥꯏꯌꯦꯕ
ꯑꯥ
ꯑꯗꯨ ꯂꯧꯁꯤꯜꯂꯗꯤ ꯐꯔꯦ ꯂꯧꯁꯤꯟ ꯗ꯭ꯔꯁꯨ ꯐꯔꯦ
ꯃꯣꯏꯁꯨ ꯋꯥꯡꯅꯤꯡꯕ ꯃꯥꯜꯂꯦꯀꯣ
ꯋꯥꯡꯅꯤꯡꯉꯝꯅꯦ ꯃꯣꯏꯁꯨ ꯈꯠꯇꯦꯜꯂꯤ ꯂꯦꯅ
ꯅꯨꯄꯥ ꯍꯥꯏꯁꯤꯗꯤ ꯈꯔ ꯋꯥꯡꯕ ꯇꯥꯕꯅꯦ ꯅꯨꯄꯤ ꯍꯥꯏꯔꯤꯁꯦ ꯈꯔ ꯄꯤꯛꯑꯁꯨ
ꯍꯣꯏꯅꯦ ꯌꯥꯏꯅꯦ ꯌꯥꯏꯌꯨꯅꯦ
ꯑꯩꯈꯣꯏꯅ ꯄꯤꯛꯆꯔꯁꯨ ꯃꯣꯏꯗꯤ ꯈꯔ ꯋꯥꯡꯕ ꯇꯥꯕꯅꯦꯕ ꯑꯅꯤꯃꯛ ꯇꯦꯟꯃꯤꯟꯅꯥꯔꯅꯤ ꯌꯥ
ꯑꯩ ꯁꯤꯔꯦꯗꯥ ꯅꯪ
ꯅꯠꯇ꯭ꯔꯣ ꯍꯥꯏꯗꯤ ꯑꯅꯤꯃꯛ ꯇꯦꯜꯅꯗꯤ ꯀꯃꯥꯏꯅ ꯇꯧꯅꯤ
ꯍꯣꯏꯅꯤ ꯃꯥꯁꯨ ꯍꯣꯏꯅꯦ ꯑꯗꯨꯝ ꯄꯦꯟꯕꯒꯤꯗꯣ ꯁꯥꯎ ꯅꯨꯡꯉꯥꯏꯗꯕ ꯃꯥꯜꯂꯦꯕ ꯑꯗꯥ ꯍꯥꯏꯕ ꯑꯩꯅꯥ ꯁꯨꯃꯥꯏꯟ ꯍꯥꯏꯕꯤ ꯑꯁ ꯋꯥꯡꯃꯟ ꯋꯥꯡꯕ ꯒꯤꯔ ꯇꯦꯟꯕꯒꯤꯔ ꯀꯔꯤꯁꯨ ꯈꯟꯒꯅꯨ ꯈꯣꯡ ꯈꯨꯠ ꯇꯦꯛ ꯇꯦ ꯃꯤꯠ ꯐꯖꯅ ꯎꯋꯦ ꯁꯨꯕ ꯉꯝꯃꯦꯗꯨ ꯌꯥꯝ ꯐꯔꯕꯅꯦ ꯑꯩ ꯍꯥꯏꯕꯤꯈꯤꯅꯦ
ꯎꯝ ꯑꯗꯨꯗꯤ ꯏꯆꯦ ꯍꯥꯏꯕꯁꯤ ꯑꯍꯟ ꯎꯝ ꯑꯍꯟ ꯍꯥꯏꯕꯁꯤꯗꯤꯀꯣ ꯑꯗꯨꯃꯥꯏꯅ ꯒ꯭ꯌꯥꯟ ꯇꯥꯔꯒ ꯈꯔ ꯈꯔ ꯍꯥꯏꯕꯤꯕꯗꯤ ꯐꯥꯔꯝ ꯐꯥꯔꯑꯕꯅꯦ ꯑꯗꯨꯃꯥꯏꯅ ꯍꯥꯏꯕꯤꯕꯗꯣ
ꯑꯡ ꯑꯗꯨꯃꯥꯏꯟ ꯍꯥꯏꯕꯤꯒꯤꯝꯅꯦ
ꯑꯗꯨ ꯑꯗꯨꯃꯥꯏꯅ ꯍꯥꯏꯕꯤꯒꯗꯕꯅꯦ ꯅꯪꯁꯨ ꯆꯨꯝꯃꯦ ꯑꯗꯨꯃꯥꯏꯅ ꯍꯥꯏꯕꯗꯣ
ꯎꯝ
ꯃꯤꯑꯣꯏꯕ ꯍꯥꯏꯕꯁꯦ ꯑꯃ ꯑꯃꯃꯨꯛ ꯑꯩꯗꯤ ꯆꯥꯈ꯭ꯔꯦ ꯑꯩꯗꯤ ꯆꯥꯔꯒ ꯋꯥꯛꯀꯤꯡ ꯆꯠꯂꯒ ꯏꯁꯤꯡ ꯂꯧꯕ ꯆꯠꯂꯒ ꯑꯃꯨꯛ ꯂꯥꯛꯏꯅꯦ ꯑꯗꯨ ꯅꯨꯄꯥ ꯑꯃ ꯋꯥꯔꯤ ꯁꯥꯟꯅꯕ ꯀꯣ ꯉꯥ ꯐꯥꯕꯒꯤ ꯃꯔꯝꯗ ꯋꯥꯔꯤ ꯁꯥꯟꯅꯕ
ꯑꯥ
ꯑꯗꯨꯒꯤ ꯋꯥ ꯉꯥ ꯐꯥꯕꯒꯤ ꯋꯥꯔꯤ ꯁꯥꯟꯅꯕꯁꯤ ꯐꯥꯕꯥ ꯂꯥꯛꯑꯣꯌꯦ ꯃꯣꯏ ꯈꯨꯟꯗ ꯆꯤꯡꯗ ꯃꯥꯜꯂꯦ ꯃꯣꯏ ꯈꯨꯟꯗꯣ
ꯑꯣ
ꯑꯩꯅ ꯍꯧꯖꯤꯛ ꯂꯥꯛꯑꯒꯦ ꯍꯥꯏꯕꯤꯌꯨ ꯄꯥꯏꯔꯛꯑꯒꯦ ꯍꯥꯏꯕ ꯍꯣꯏ ꯑꯗꯨꯁꯨ ꯌꯥꯏꯌꯦ ꯑꯗꯨꯁꯨ ꯌꯥꯏ ꯍꯥꯏꯔꯛꯄ ꯑꯩꯅ
ꯅꯪ ꯈꯪꯕ꯭ꯔꯣ ꯃꯁꯛ ꯈꯪꯕ꯭ꯔꯥꯕꯥ
ꯈꯪꯗꯦꯍꯦ ꯄꯪꯍꯥꯏ ꯍꯥꯏꯖꯤꯟꯂꯤꯅꯦ ꯑꯩꯁꯨ ꯍꯦꯛꯇ ꯍꯥꯏꯖꯤꯜꯂꯤꯕ ꯑꯩꯁꯨ ꯍꯥꯏꯕ ꯌꯥꯏꯌꯦꯅ ꯍꯥꯏꯖꯤꯜꯂꯤꯕꯥ ꯑꯩꯁꯨ
ꯍꯥꯏꯕꯗꯁꯨ ꯇꯧꯔꯒ ꯃꯧꯔꯣ ꯂꯩꯁꯥꯕꯤꯔꯣ ꯍꯪꯉꯤ
ꯃꯆꯥ ꯃꯔꯤ ꯂꯩ ꯃꯆꯥ ꯃꯔꯤ ꯂꯩꯕ ꯅꯨꯄꯤꯅꯦ ꯍꯥꯏꯕꯤꯕ ꯌꯥꯗ꯭ꯔꯣ
ꯃꯧ ꯃꯧꯅꯦ ꯍꯥꯏꯔꯗꯤ ꯕꯤꯠ ꯂꯩꯇꯦ ꯍꯥꯏꯌꯦ